ꯂꯣ ꯍꯜꯂꯣ
ꯍꯜꯂꯣ
ꯅꯪꯁꯨ ꯐꯣꯟ ꯄꯥꯏꯈꯠꯄꯒ ꯐꯣꯟꯗꯣ ꯎꯝ ꯅꯥꯛꯇ ꯊꯝꯃꯒ ꯂꯩꯌꯨꯅꯦ ꯀꯩꯅꯣ ꯍꯜꯂꯥꯎ ꯍꯜꯂꯥꯎ ꯍꯥꯏꯔꯁꯨ ꯇꯥꯗꯦ
ꯎꯝ ꯃꯤꯅ ꯍꯜꯂꯣ ꯍꯜꯂꯣ ꯍꯥꯏꯕꯁꯨ ꯅꯪꯅ ꯈꯨꯝꯗ꯭ꯔꯒ
ꯑꯩꯁ ꯑꯩꯅꯁꯨ ꯀꯧꯔꯤꯗꯣ ꯅꯪꯅ ꯈꯨꯝꯗ꯭ꯔꯒ
ꯏꯁꯤꯡ ꯑꯝꯇ ꯊꯛꯈꯤꯒꯦ
ꯊꯛꯎꯅꯦ ꯑꯦ ꯅꯪꯉꯣꯟꯗ ꯀꯅꯥꯅ ꯊꯛꯀꯅꯣ ꯍꯥꯏꯕ꯭ꯔꯥ ꯅꯉꯣꯟꯗ ꯀꯅꯥꯅꯁꯨ ꯊꯦꯡꯕꯤꯗꯦꯗꯅ ꯅꯉꯣꯟꯗ ꯀꯅꯥꯅꯁꯨ ꯊꯤꯡꯗꯦꯗꯅ
ꯉꯔꯥꯡꯒꯤ ꯇꯟ ꯆꯥꯕ
ꯑꯁ ꯅꯤ ꯆꯥꯕ ꯌꯥꯔꯤꯕ꯭ꯔꯣꯅꯦ ꯍꯧꯖꯤꯛꯐꯥꯎ
ꯍꯥꯎꯋꯦ ꯀꯩꯅꯣ ꯀꯩꯅꯣꯗ ꯍꯥꯄ ꯅꯨꯡꯁꯤꯠ ꯊꯣꯛꯇꯕꯗ ꯊꯣꯛ ꯍꯥꯞꯄ
ꯑ
ꯉꯥꯏꯍꯥꯛ ꯂꯩꯔꯗꯤ ꯁꯤꯡꯖꯨ ꯁꯦꯝꯃꯒ ꯆꯥꯔꯅꯤ ꯌꯨꯝꯗ ꯂꯩꯕꯒꯤꯀꯣ ꯅꯨꯡꯇꯤꯒꯤ ꯆꯥꯔ ꯑꯍꯨꯝꯗꯤ ꯆꯥꯏ
ꯑꯗꯨꯅ ꯐꯔꯦ ꯑꯩꯗꯤ ꯍꯧꯖꯤꯛ ꯆꯥꯛ ꯊꯣꯡꯈꯤꯅꯤ
ꯑꯩꯌꯥ ꯑꯌꯨꯛꯀꯤꯔꯣ
ꯍꯣꯏ
ꯎꯝ ꯀꯔꯤ ꯍꯤꯟꯖꯥꯡ ꯊꯣꯡꯗꯣꯏꯕ
ꯏꯟꯁꯥꯡꯗꯤ ꯊꯣꯡꯉꯦ ꯑꯗꯣ ꯆꯥꯛ ꯊꯣꯡꯒꯅꯤ ꯍꯧꯖꯤꯛ ꯍꯤꯟꯖꯥꯡꯅ ꯍꯪꯒꯥꯝꯒ ꯀꯩꯅꯣ ꯑꯁ
ꯀꯩ
ꯍꯪꯒꯥꯝꯒ ꯑ ꯈꯥꯃꯦꯟ ꯑꯈꯥꯕꯤꯗꯣ
ꯈꯥꯃꯦꯟ ꯑꯣ ꯑꯣ ꯑꯣ ꯑꯦ ꯍꯪꯒꯥꯝ ꯑꯗꯨ ꯊꯣ ꯆꯥ ꯑ
ꯆꯥꯕ ꯌꯥꯕ꯭ꯔꯣꯅꯦ ꯍꯥꯏꯅꯦ ꯆꯥꯕ ꯌꯥꯏꯅ ꯀꯩꯅꯣ ꯑꯩ ꯉꯔꯥꯡ ꯆꯝꯐꯨꯠ ꯆꯥꯏ ꯍꯥꯏꯔꯤ ꯍꯥꯢꯔꯤꯗꯨꯗꯤ ꯉꯁꯤꯅ ꯍꯤꯟꯖꯥꯡ ꯑꯣꯏꯅ ꯆꯥꯒꯦ ꯇꯧꯕ
ꯎꯝ
ꯍꯥꯎꯋꯤ
ꯀꯣꯟ ꯐꯦꯡꯉꯤꯔꯣ ꯀꯩꯅꯣ ꯀꯦꯡ ꯀꯦꯡ ꯇꯥꯢ
ꯑꯩ ꯑꯥ ꯀꯩꯅꯣ ꯀꯨꯀꯔꯒꯤ ꯀꯨꯀꯔ ꯐꯦꯡꯉꯤꯕꯅꯦ ꯆꯥꯛ ꯊꯣꯡꯅꯕ ꯑꯃꯨꯛ ꯀꯨꯀꯔꯗ ꯊꯣꯡꯕꯅꯦꯕ ꯑꯩꯗꯣ
ꯎꯝ
ꯌꯥꯝ ꯁꯥꯏꯑꯦ ꯆꯥꯛ ꯊꯣꯡꯕꯒꯤ ꯑꯃꯨꯛ
ꯊꯥꯢꯌꯦ ꯑ ꯐꯦꯟ ꯊꯥꯔꯒ ꯂꯩ ꯏꯅꯦ ꯃꯩ ꯃꯨꯠꯈ꯭ꯔꯦ ꯑꯗꯨꯒ
ꯑꯁ ꯐꯦꯟ ꯊꯥꯔꯗꯤꯀꯣ ꯐꯦꯟ ꯃꯈꯣꯟꯁꯦ ꯌꯥꯝ ꯀꯜꯂꯦꯕ ꯑꯩꯈꯣꯏꯒꯤꯁꯦ ꯑꯗꯨꯒꯤ ꯊꯥꯅꯤꯡꯗꯕ ꯌꯥꯝꯅꯗꯤ ꯁꯥꯕ ꯅꯠꯇꯦꯕ
ꯎꯝ
ꯉꯁꯤꯗꯤ ꯅꯣꯡ ꯃꯃꯤ ꯃꯃꯤ ꯇꯧꯋꯦꯕ
ꯇꯧꯋꯦ ꯍꯣꯏ ꯉꯁꯥꯏꯗꯤ ꯑꯃꯨꯛ ꯅꯨꯡꯁꯥ ꯊꯣꯛꯂꯛꯑꯦ ꯑꯃꯨꯛ ꯆꯠꯈ꯭ꯔꯦ ꯀꯩꯅꯣꯝꯅꯦ ꯅꯨꯡꯁꯥꯁꯨ ꯁꯥꯎꯔꯤꯔꯥ ꯀꯩꯅꯣ ꯈꯪꯗꯦ ꯍꯣꯏ ꯐꯥꯔꯦꯗ ꯅꯨꯡꯁꯥ ꯊꯣꯛ ꯇꯕꯗꯣ ꯂꯧ ꯆꯠꯈꯤꯕꯁꯤꯡꯗꯣ ꯑꯁ ꯂꯧ ꯂꯤꯡꯕ ꯍꯥꯏꯗꯣꯏꯔꯣ ꯆꯠꯈꯤꯕꯁꯤꯡꯗꯣ ꯑꯈꯣꯏ ꯃꯥꯁꯨ ꯆꯠꯈꯤꯌꯦ
ꯃꯤꯒꯤꯔ ꯅꯣꯏꯒꯤꯔ ꯅꯠꯇ꯭ꯔꯒ
ꯑꯈꯣꯏꯒꯤ ꯅꯠꯇꯦ ꯑꯈꯣꯏ ꯌꯨꯝ ꯊꯪꯅꯕ ꯃꯊꯛꯀꯤꯗꯣ
ꯑꯣ ꯑꯣ ꯑꯣ ꯃꯊꯛꯀꯤ ꯂꯩꯀꯥꯏꯗꯣ ꯍꯥꯏꯌꯣ
ꯃꯊꯛꯀꯤ ꯂꯩꯀꯥꯏ ꯍꯣꯏ ꯑꯈꯣꯏꯒꯤꯗꯤ ꯋꯥꯠꯂꯤꯗ
ꯑꯣ ꯇꯞꯅ ꯇꯞꯅ ꯇꯧꯋꯣ ꯀꯩꯅꯣ
ꯑꯈꯣꯏꯗꯤ ꯀꯩꯅꯣ ꯉꯔꯥꯡ ꯀꯔꯤꯕ ꯂꯧ ꯁꯥꯏꯠ ꯁꯥꯏꯠꯇ ꯈꯣꯏꯕ ꯅꯠꯇꯕ ꯁꯥꯏꯠ ꯁꯥꯏꯠꯇ ꯀꯩꯅꯣ ꯇꯧꯕ ꯆꯠꯄꯗꯣ
ꯑꯧ ꯑꯧ ꯂꯧ ꯁꯦꯞꯄ ꯈꯪꯗꯦ ꯑꯩꯁꯨ
ꯇꯣꯉꯥꯟ ꯇꯣꯉꯥꯜꯂꯦꯗ
ꯎꯝ ꯃꯤꯅ ꯍꯥꯏꯕ ꯑꯇꯩꯅ ꯍꯥꯏꯕ ꯂꯣꯏ ꯇꯣꯡꯉꯥꯜꯂꯦ
ꯉ ꯉ ꯉ ꯉꯔꯥꯡ ꯆꯠꯂꯦ ꯑꯩꯈꯣꯏ ꯕꯥꯅꯦ ꯑꯩꯈꯣꯏ ꯃꯥꯅꯦ ꯑꯗꯨ ꯃꯤ ꯑꯅꯤ ꯃꯤ ꯃꯔꯤ ꯆꯠꯄꯗꯣ ꯂꯣꯏꯁꯤꯟꯕ ꯉꯝꯗꯦ ꯍꯥꯏꯌꯦ ꯄꯨꯡꯕꯨ ꯅꯨꯡꯁꯤꯠ ꯑ ꯅꯨꯡꯁꯤꯠꯌꯦ ꯅꯨꯡ ꯁꯥꯕꯨꯗꯤ ꯇꯥꯗ꯭ꯔꯤ ꯑꯗꯨ ꯑꯣꯏꯔꯁꯨ ꯄꯨꯡꯗꯤ ꯄꯨꯡ ꯃꯔꯤ ꯇꯥꯔꯦꯗꯅ ꯄꯨꯡ ꯑꯍꯨꯝꯒ ꯄꯨꯡ ꯃꯔꯤꯗ ꯍꯠ ꯍ ꯍꯟ ꯍꯟꯕꯅꯦꯗꯅ
ꯑꯗꯨꯅꯦ ꯑꯗꯨꯗ ꯍꯟꯅꯒꯗꯕꯅꯦ ꯀꯩꯅꯣ ꯊꯦꯡꯅ ꯌꯥꯝ ꯀꯨꯏꯅ ꯇꯧꯕꯗꯨꯁꯨ ꯃꯤꯅ ꯉꯥꯡꯅꯕꯅꯦ
ꯑꯪ ꯑꯗꯨꯒꯤ ꯍꯜꯂꯛꯄꯗꯣ ꯂꯣꯏꯗ꯭ꯔꯤ ꯉꯁꯤ ꯑꯩꯈꯣꯏ ꯕꯥ ꯃ ꯃꯊꯟꯗ ꯆꯠ ꯈꯤꯕꯅꯦ ꯑꯩ ꯆꯠꯀꯦ ꯇꯧꯕꯗꯣ ꯑꯈꯣꯏ ꯅꯤꯅꯦꯒꯤ ꯃꯆꯥꯅꯨꯄꯤꯗꯣ
ꯎꯝ
ꯑꯥ ꯀꯩꯅꯣ ꯂꯩꯀꯥꯏ ꯃꯅꯨꯡꯒꯤ ꯂꯩꯀꯥꯏꯒꯤꯗꯣ
ꯈꯪꯗ꯭ꯔꯦ ꯑꯩ
ꯃꯅꯨꯡꯒꯤ ꯂꯩꯀꯥꯏ ꯈꯪꯗꯕ꯭ꯔꯣ ꯃꯅꯤꯡꯒꯤ ꯂꯩꯀꯥꯏ ꯃꯅꯤꯡꯒꯤ ꯂꯩꯥꯀ ꯀꯥꯏꯗꯔꯣ ꯃꯅꯨꯡꯒꯤ ꯂꯩꯀꯥꯏꯗꯔꯣ
ꯃꯅꯨꯡꯒꯤ ꯃꯅꯨꯡꯒꯤ ꯑꯣꯏꯔꯝꯒꯅꯤ
ꯑꯩꯈꯣꯏ ꯅꯤꯅꯦ ꯅꯤꯅꯦꯒꯤ ꯃꯆꯥꯅꯨꯄꯤ ꯂꯧ ꯆꯠꯈꯤꯕ ꯑꯗꯨꯁꯨ ꯑ ꯑ ꯃꯥꯒꯤ ꯃꯆꯦꯗꯨꯁꯨ ꯁ꯭ꯀꯨꯜ ꯆꯠꯈ꯭ꯔꯦꯕ ꯑꯗꯨꯒꯤ ꯍꯌꯦꯡꯁꯨ ꯂꯥꯛꯀꯅꯤ ꯍꯥꯏ ꯑ ꯍꯌꯦꯡꯁꯨ ꯂꯥꯛꯀꯅꯤ ꯍꯥꯏ ꯑꯗꯨꯒ ꯁꯟꯗꯦꯗꯁꯨ ꯁꯤꯡꯖꯨ ꯆꯥꯕ ꯂꯥꯛꯀꯦ ꯃꯤꯃꯤꯒ ꯑ ꯍꯋꯥꯏ ꯑꯁꯥꯡꯕꯤꯒ ꯄꯨꯔꯛꯀꯦꯌ‌ꯦ
ꯏꯁ ꯆꯥꯎꯋꯣꯅ ꯀꯩꯅꯣ ꯆꯥꯒꯗꯕꯅꯦ ꯀꯩꯅꯣ
ꯑ ꯇꯨꯃꯤꯟ ꯂꯩꯌ‌ꯦ ꯍꯥꯏꯕꯒꯤ ꯑꯩꯉꯣꯟꯗ ꯌꯦꯡꯉꯒ ꯑꯦꯛꯁꯟ ꯇꯧꯔꯒ ꯅꯣꯛꯏ
ꯑꯣ ꯇꯨꯃꯤꯟꯅ ꯇꯨꯃꯤꯟꯅ ꯂꯩꯌꯣ ꯋꯥ ꯉꯥꯡꯉꯛꯀꯅ‌ꯣ ꯍꯥꯏꯌ‌ꯦ
ꯉꯁꯤꯁꯦ ꯑꯔꯨꯕ ꯋꯥꯔꯤ ꯁꯥꯟꯅꯔꯤ ꯍꯥꯏꯌ‌ꯦ
ꯑ ꯍꯥꯏꯔꯤꯅꯦ
ꯄꯣꯠ ꯆꯥꯅꯤꯡꯕ꯭ꯔꯣ ꯍꯥꯏꯌꯣ ꯑꯗꯨ ꯑꯣꯏꯔꯗꯤ ꯇꯨꯃꯤꯟꯅ ꯂꯩꯔꯅꯤ
ꯎꯝ ꯄꯤꯖꯥꯔꯤꯅꯦ ꯇꯟꯗꯣ
ꯍꯨꯉ
ꯉꯁꯥꯏ ꯑꯃꯨꯛ ꯍꯩ ꯆꯥꯔꯦ
ꯑꯩꯅ ꯍꯥꯏꯕꯗꯤ ꯑꯩꯈꯣꯏꯅꯤ ꯀꯣꯜ ꯇꯧꯕꯁꯤ ꯅꯪ ꯑꯆꯥꯄꯣꯠ ꯆꯥꯅꯤꯡꯕ꯭ꯔꯥ ꯍꯥꯏꯌꯣꯕ ꯃꯊꯪ ꯃ ꯊꯪꯗ
ꯑꯣ
ꯍꯥ ꯒ꯭ꯌꯥꯟ ꯇꯥꯕ꯭ꯔꯣ
ꯇꯥꯗꯦ
ꯒ꯭ꯌꯥꯟ ꯇꯗꯤꯌꯦ ꯍꯧꯖꯤꯛ ꯅꯤꯅꯦꯒꯤ ꯃꯆꯥꯅꯨꯄꯤꯁꯦ ꯏꯁ ꯀ꯭ꯂꯥꯁ ꯋꯥꯟꯗꯤ ꯀꯥꯕ ꯌꯥꯔꯦ ꯍꯧꯖꯤꯛ ꯐꯥꯎ ꯀꯦꯖꯤꯅꯦ ꯍꯥꯏ ꯆꯤꯟꯗꯤ ꯑ ꯀ ꯌꯥꯝ ꯌꯥꯝ ꯍꯩꯔꯦ ꯁ꯭ꯀꯨꯜ ꯆꯠꯄ ꯇꯟꯕ ꯒ꯭ꯌꯥꯟ ꯇꯥꯑꯣ ꯃꯥꯜꯂꯦ ꯑꯩꯉꯣꯟꯗ ꯌꯦꯡꯉ ꯅꯣꯛꯏꯌꯦ
ꯑ ꯀꯩꯒꯤ ꯇꯜꯂꯤꯅꯣ ꯁ꯭ꯀꯨꯜ ꯆꯠꯄꯕꯨ
ꯁ꯭ꯀꯨꯜꯗ ꯌꯥꯝ ꯐꯨꯏ ꯍꯥꯏ ꯑꯩꯅ ꯐꯨꯔꯤꯗꯣ ꯅꯪ ꯄꯪꯕꯒꯤꯔꯣ ꯍꯥꯏꯔꯒ ꯑ‌ꯣ ꯍꯣꯏꯌ‌ꯦ
ꯑꯗꯨꯗꯤ ꯅꯪꯅꯅꯤꯅꯦ ꯍꯥꯏꯌ‌ꯣ
ꯆꯠꯍꯧꯗꯕ꯭ꯔ‌ꯣ ꯍꯥꯏꯌ‌ꯣ ꯇꯨꯏꯁꯟꯁꯨ ꯆꯠꯂ‌ꯦ ꯍꯥꯏ ꯑꯗꯤ ꯌꯨꯝꯗ ꯂꯥꯏꯔꯤꯛ ꯄꯥꯗꯕꯒꯤ ꯑꯣꯏꯔꯝꯅꯤ ꯍꯥꯏ ꯑꯧ ꯍꯥꯏ ꯅꯤꯡꯉꯥꯏ ꯌꯥꯝ ꯀꯟꯕꯗ‌ꯣ
ꯗꯨꯗꯤ ꯄꯥꯗꯕꯒꯤꯅꯦꯍ‌ꯦ ꯑꯗꯨꯗꯤ ꯌꯨꯝꯗ ꯄꯥꯔꯦ ꯇꯨꯏꯁꯟꯗ ꯄꯥꯔꯦ ꯑꯗꯨ ꯑꯣꯏꯔꯗꯤ ꯀꯩꯒꯤ ꯄꯪꯗꯣꯏꯅꯣ
ꯍꯟꯗꯛ ꯀ꯭ꯂꯥꯁ ꯋꯥꯟ ꯀꯥꯕ ꯌꯥꯔꯕꯅꯦ ꯆꯍꯤ ꯃꯉꯥ ꯁꯨꯔꯦ ꯍꯥꯏ
ꯑꯥ ꯑ
ꯆꯍꯤ ꯃꯉꯥ ꯁꯨꯔꯦ ꯍꯥꯏꯁꯦ ꯑꯦ ꯃꯉꯥ ꯁꯨꯔꯝꯃꯣꯏꯗ ꯍꯦꯜꯂꯝꯒꯅꯤꯗ
ꯃꯉꯥ ꯃꯉꯥꯗꯤ ꯀ ꯅꯔꯖꯔꯤꯁꯨ ꯀꯥꯕ ꯌꯥꯏꯌ‌ꯦ ꯀꯦꯖꯤꯁꯨ ꯀꯥꯕ ꯌꯥꯏꯌ‌ꯦ
ꯑꯩꯗꯤ ꯃꯉꯥꯗ ꯀ꯭ꯂꯥꯁ ꯋꯥꯟ ꯀꯥꯏ ꯎꯝ ꯑꯩ ꯃꯉꯥ ꯍꯦꯜꯂꯝꯒꯅꯤꯗ ꯆꯤꯆꯦꯒꯤ ꯃꯆꯥꯅꯨꯄꯥ ꯁ꯭ꯀꯨꯜ ꯀꯥꯕꯗꯣ ꯃꯕꯥꯏꯅꯤ ꯀꯅꯥꯅ ꯍꯟꯕ ꯃꯥꯟꯒꯦ
ꯆꯤꯆꯦ ꯀꯅꯥꯅꯣ ꯆꯤꯆꯦ
ꯑꯩ ꯑꯩꯈꯣꯏ ꯆꯦꯗꯣ
ꯎꯝ
ꯎꯝ ꯃꯆꯥꯅꯨꯄꯥ ꯁ꯭ꯀꯨꯜ ꯀꯥꯔꯦꯗ ꯍꯟꯗꯛ ꯀ꯭ꯂꯥꯁ ꯋꯥꯟ ꯀꯥꯔꯦꯗꯅ ꯃꯥꯒ ꯁꯤ ꯑꯩꯈꯣꯏ ꯅꯤꯅꯦꯒꯤ ꯃꯆꯥ ꯅꯨꯨꯄꯤꯒ ꯀꯅꯥ ꯍꯟꯗꯧ ꯃꯥꯜꯂꯦ ꯃꯥꯟꯅꯕ꯭ꯔꯣ ꯀꯩꯅꯣꯝ ꯇꯧꯕ꯭ꯔꯥ
ꯈꯪꯗꯦꯍꯦ ꯑꯗꯨꯗꯤ ꯑꯩꯗꯤ
ꯑꯩꯁꯨ ꯀꯥꯎꯔꯦꯅꯦ
ꯇꯔꯨꯛ ꯁꯨꯒ ꯁꯨꯒꯗꯕ ꯆꯍꯤꯗꯣ ꯀ꯭ꯂꯥꯁ ꯋꯥꯟ ꯀꯥꯔꯗꯤ ꯆꯞ ꯆꯥꯔꯦ ꯌꯥꯔꯦ ꯇꯔꯨꯛ ꯁꯨꯒꯗꯕ ꯆꯍꯤꯗꯣ
ꯎꯝ
ꯑꯁ ꯑꯩꯒꯤ ꯕꯦꯇ꯭ꯔꯤꯗꯣ ꯇꯨꯞ ꯇꯨꯞ ꯇꯨꯨꯞ ꯇꯧꯔꯦ ꯍꯧꯖꯤꯛ
ꯀꯩꯒꯤꯅꯣ
ꯕꯦꯇ꯭ꯔꯤ ꯌꯥꯎꯗꯕꯒꯤꯅꯦ ꯀꯩꯅꯣꯅꯦ
ꯀꯌꯥꯝ ꯌꯥꯎꯔꯤꯕ
ꯑꯥ ꯅꯥꯏꯇꯤꯟꯕꯨꯗꯤ ꯂꯩꯔꯤꯗ
ꯎꯝ ꯑꯩꯒꯤ
ꯀꯩꯍꯥꯏꯕ ꯎꯝ ꯂꯩꯔꯝꯒꯅꯤ ꯂꯩꯔꯝꯒꯅꯤ ꯑꯩꯗꯤ ꯉꯔꯥꯡꯗꯣ ꯀꯩꯅꯣ ꯐꯃꯨꯡꯗ ꯇꯨꯝꯗꯕ ꯑꯗꯨꯒꯤ ꯑꯝ ꯃꯈꯥꯗ ꯇꯨꯝꯕꯒꯤ ꯑꯩꯁꯨ ꯆꯥꯔꯖꯔꯀꯦꯀꯥ ꯑꯗꯨ ꯃꯈꯥꯗ ꯑꯃꯨꯛ ꯄꯨꯔꯛꯅꯕ ꯇꯟꯕ
ꯎꯝ ꯑꯩ ꯉꯁꯤ ꯄꯨꯡ ꯃꯔꯤꯗ ꯍꯧꯒꯠꯂꯒ ꯐꯣꯟ ꯌꯦꯡꯒꯦ ꯇꯧ ꯑꯦ ꯕꯣꯜ ꯌꯦꯡꯒꯦ ꯇꯧꯔꯒ ꯉꯝꯗ꯭ꯔꯦ ꯇꯨꯝꯃꯦ
ꯑꯃꯨꯛ ꯇꯨꯝꯃꯦ ꯑꯩ ꯍꯥꯏꯗ꯭ꯔꯣ ꯑꯗꯣ ꯇꯨꯝ ꯇꯨꯝꯗꯕꯤꯗ ꯂꯩꯕꯗꯨꯅ ꯑꯗꯨ ꯑꯗꯨꯅ ꯍꯦꯟꯅ ꯌꯦꯡꯕ ꯅꯨꯡꯉꯥꯏ
ꯑꯂꯥꯝꯁꯨ ꯊꯝꯅꯦꯀꯣ ꯄꯨꯡ ꯃꯔꯤ ꯃꯈꯥꯏ ꯇꯥꯒꯦ ꯇꯧꯋꯦ ꯑꯩ ꯃꯤ ꯀꯥꯞꯊꯣꯛꯄꯗꯣ ꯑꯗꯨꯒ ꯁꯇꯦꯇꯁ ꯊꯥꯒꯠꯂꯝꯃꯒ ꯑꯃꯨꯛ ꯇꯨꯝꯃ
ꯑꯩ ꯎꯗꯦꯅ ꯅꯪꯒꯤ ꯁꯇꯦꯇꯁ
ꯎꯝ ꯅꯝꯕꯔ ꯑꯃꯗ ꯑꯩ ꯑꯁꯤ ꯅꯝꯕꯔꯁꯦ ꯅꯪꯒꯤ ꯅꯝꯕꯔꯁꯦ ꯑꯥ ꯋꯥꯠ ꯆꯦꯞ ꯑꯃꯗ ꯁꯦꯞ ꯇꯧꯗ꯭ꯔꯤꯌꯦ ꯁꯤꯗꯗꯤ ꯁꯦꯞ ꯇꯧꯔꯦ
ꯑꯣ
ꯀꯥꯎꯋꯦ
ꯅꯠꯇꯦ ꯅꯪ ꯋꯥꯆꯦꯞ ꯅꯪ ꯋꯥꯆꯦꯞ ꯑꯅꯤ ꯄꯥꯏꯕ꯭ꯔꯣꯕ
ꯍꯣꯏ ꯋꯥꯠꯆꯦꯞ ꯑꯅꯤ ꯄꯥꯏꯌꯦ ꯅꯝꯕꯔ ꯁꯨ ꯑꯅꯤ
ꯋꯥꯆꯦꯞꯁꯦ ꯑꯅꯤ ꯄꯥꯏꯔꯤꯁꯦ ꯀꯃꯥꯏꯟ ꯄꯥꯏꯔꯤꯅꯣ ꯋꯥꯆꯦꯞꯁꯦ ꯑꯅꯤ ꯗꯥꯎꯟꯂꯣꯠ ꯇꯧꯔꯤꯔꯕꯥ
ꯑꯍꯣꯏ
ꯀꯔꯝꯕ ꯋꯥꯆꯦꯞ ꯑꯗꯨꯗꯤ
ꯑꯗꯨꯅ ꯋꯥꯆꯦꯞ
ꯑꯁꯤꯅ ꯀꯩ
ꯕꯤꯖꯤꯅꯦꯁ
ꯑꯁ ꯑꯣ ꯑꯣ ꯑꯗꯨꯒꯤꯅꯤꯅꯦ ꯕꯤꯖꯤꯅꯦꯁ ꯊꯣꯛꯂꯛꯏꯗꯣ ꯏꯁ ꯕꯤꯖꯤꯅꯦꯁꯀꯤ ꯐꯥꯎ ꯋꯥꯆꯦꯞ ꯑꯥ ꯑꯇꯩ ꯑꯥ ꯑꯇꯣꯞꯄ ꯂꯩꯌꯦꯅꯦ
ꯎꯝ
ꯏꯁ ꯕꯤꯖꯤꯅꯦꯁ ꯀꯥꯏꯅ
ꯅꯠꯇ꯭ꯔꯣ ꯆꯨꯝꯕꯨ ꯆꯨꯝꯗ꯭ꯔꯣꯅꯦ ꯑꯈꯣꯏꯗꯤ ꯀꯥꯔꯦꯗꯣ ꯉꯁꯤ ꯌꯦꯡꯗ꯭ꯔꯁꯨ ꯑꯩ ꯌꯦꯡꯗ꯭ꯔꯁꯨ ꯀꯥꯒꯅꯤ ꯈꯪꯕꯩꯃꯨꯛ ꯇꯨꯝꯕꯅꯤ ꯀꯥꯏꯅ
ꯑꯩꯁ
ꯃꯥꯟꯗ꯭ꯔꯣ
ꯃꯥꯟꯕꯅ ꯃꯥꯟꯕꯅ ꯈꯪꯅꯦ ꯇꯧꯋꯦꯍꯦ ꯎꯝ ꯑꯩꯗꯤ ꯌꯦꯡꯗꯦꯅ ꯅꯪ ꯕꯣꯜ ꯌꯦꯡꯕ ꯁꯪꯗꯦ ꯍꯌꯦꯡ ꯍꯌꯦꯡꯕꯨꯗꯤ ꯀꯕꯣꯕꯔꯗꯦ ꯁꯥꯟꯅꯕ ꯃꯇꯝꯗꯗꯤ ꯌꯦꯡꯒꯅꯤ ꯑꯥꯔꯖꯦꯟꯇꯤꯅꯥꯒ ꯁꯥꯟꯅꯗꯣꯏꯗꯣ ꯑꯁ ꯌꯥꯝ ꯅꯨꯡꯁꯤꯅꯦ
ꯑꯥꯔꯒꯦꯟꯇꯤꯅꯥ ꯑꯥꯔꯖꯦꯟꯇꯤꯅꯥꯒꯤꯗꯤ ꯌꯦꯡꯉꯣꯏ ꯑꯩꯗꯤ
ꯀꯕꯣꯕꯔꯗꯦ ꯁꯞ ꯁꯞꯄꯣꯔꯠ ꯇꯧꯅꯕ ꯅꯠꯇꯦ ꯁꯞꯄꯣꯔꯠ ꯇꯧꯕꯕꯨ ꯍꯥꯏꯕꯗꯤ ꯃꯣꯏ ꯀꯥ ꯀꯃꯥꯏꯟ ꯁꯥꯟꯅꯒꯦ ꯍꯥꯏꯕꯗꯣ
ꯎꯝ ꯌꯦꯡꯁꯨ ꯌꯦꯡꯅꯤꯡꯗꯦꯅꯦ ꯑꯩꯗꯤ ꯃꯣꯏ ꯑꯥꯔꯖꯦꯟꯇꯤꯅꯥ ꯃꯤꯁꯤꯡꯗꯨꯅ ꯌꯥꯝ ꯁꯥꯊꯤꯕꯗ ꯌꯥꯝ ꯉꯥꯡꯃꯟꯕꯗꯨꯗ ꯌꯦꯡꯁꯨ ꯌꯦꯡꯅꯤꯡꯗ꯭ꯔꯦ ꯍꯥꯏꯗꯤ ꯃꯣꯏꯗꯤ ꯔꯣꯅꯦꯜꯗꯣꯕꯨ ꯉꯥꯡ ꯐꯝ ꯑꯗꯨꯝ ꯊꯤꯔ ꯂꯩꯗꯣ ꯒꯣꯜ ꯆꯜꯂꯁꯨ ꯆꯟꯗ꯭ꯔꯁꯨ ꯑꯗꯨꯝ ꯉꯥꯡꯅꯤꯡꯉꯥꯏ ꯔꯦ ꯗꯤꯗ ꯂꯩꯕꯗꯣ ꯇ꯭ꯔꯣꯜ ꯌꯥꯝ ꯇꯧꯋꯦꯕ ꯔꯣꯅꯦꯜꯗꯣꯕꯨ ꯑꯗꯨꯅ
ꯎꯝ ꯇ꯭ꯔꯣꯜ ꯀꯟꯇ꯭ꯔꯤ ꯇ꯭ꯔꯣꯜ ꯑ ꯃꯣꯏꯅꯗꯤ ꯅꯠꯇꯦꯍꯦ ꯑꯗꯣ ꯐꯦꯟꯁꯤꯡꯗꯣ ꯀ꯭ꯔꯤꯅꯣ ꯌꯥꯝꯅ
ꯑꯗꯨꯒꯤꯅꯦ ꯐꯦꯟꯁꯤꯡꯅ ꯌꯦꯡꯍꯟꯅꯤꯡꯗꯕꯗꯣ ꯇꯧꯋꯦ ꯍꯥꯏꯕ
ꯎꯝ
ꯍꯩꯅꯗꯕ ꯄꯥꯝꯕ ꯀꯩꯁꯨ ꯀꯩꯁꯨꯝ ꯂꯩꯇꯕꯅꯦꯕ ꯃꯣꯏꯒꯤ ꯐꯦꯟꯁꯤꯡꯅꯅꯦ ꯕ ꯌꯥꯝ ꯁꯥꯊꯤꯕ
ꯎꯝ ꯃꯣꯏꯒꯤ ꯐꯦꯟꯗ ꯇꯥꯏꯅꯔꯣ ꯑꯗꯨꯗꯤ ꯃꯣꯏꯕꯨ ꯇꯥꯏꯅꯒꯅꯅꯦ ꯑꯩꯗꯤ ꯎꯝ ꯑꯩꯗꯤ ꯑꯩꯗꯤ ꯕꯣꯜ ꯌꯦꯡꯕꯗꯀꯣ ꯑꯃꯕꯨ ꯑꯃꯕꯨ ꯁꯞ ꯄꯣꯔꯠ ꯇꯣꯗꯦ ꯌꯦꯡꯕ ꯀꯥꯟꯗ ꯑꯩꯅ ꯍꯦꯛ ꯌꯦꯡꯕ ꯀꯥꯟꯗ ꯑꯁ ꯑꯁꯤ ꯇꯤꯝꯁꯦ ꯅꯨꯡꯁꯤꯕ ꯌꯦꯡꯕ ꯗ ꯅꯨꯡꯁꯤꯕ ꯊꯣꯛꯑꯦꯅꯦ ꯍꯥꯏꯕꯗꯣ ꯅꯨꯡꯁꯤꯕ ꯐꯥꯎꯋꯦ ꯍꯥꯏꯕꯗꯣ ꯑꯗꯨ ꯇꯤꯝꯗꯨꯅꯦ ꯑꯩꯅ ꯁꯞꯄꯣꯔꯠ ꯇꯧꯔꯤꯁꯦ
ꯁ ꯑꯩ ꯌꯥꯁꯦ ꯃꯅꯨꯡꯗ ꯑꯅꯧꯕ ꯍꯧꯕ ꯃꯥꯜꯂꯦꯗ ꯅꯥꯌꯦ ꯌꯥꯝ
ꯎꯝ ꯑꯩꯗꯤ ꯍꯧꯕ ꯂꯣꯏꯔꯦ ꯑꯁ ꯑꯗꯨ ꯑꯣꯏꯔꯁꯨ ꯀꯩꯅꯣ ꯑꯩꯒꯤ ꯀꯩꯅꯣ ꯌꯥꯒꯤ ꯌꯥꯝ ꯀꯩꯅꯣ ꯂꯩꯕꯗꯣ ꯑꯗꯨꯅ
ꯎꯝ
ꯑꯗꯨꯗꯒꯤ ꯍꯦꯟꯗ꯭ꯔꯦꯕ ꯑꯗꯨꯒꯤ ꯑꯩ ꯑꯁꯤ ꯅꯥꯏꯌꯦꯕ ꯑ ꯌꯥꯝ ꯇꯣꯏꯅ ꯅꯥꯏꯌꯦ ꯁꯤꯁꯦ ꯌꯥꯗꯦ
ꯁꯥꯏꯕ ꯌꯥꯗ꯭ꯔꯦ
ꯌꯥ ꯍꯥꯏꯔꯒ ꯌꯥꯗꯦꯅꯦ
ꯁꯤꯔꯨꯝꯁꯨ ꯁꯦꯡꯗꯣꯛꯅꯕ ꯂꯩꯌꯦ ꯏꯁꯤꯡ ꯊꯛꯄꯒꯤ ꯄꯨꯛ ꯊꯜꯂꯦꯉꯣ ꯑꯩꯗꯤ ꯑꯩꯗꯤ
ꯏꯁꯤꯡ ꯊꯛꯑꯁꯨ ꯑꯇꯣꯞꯄ ꯆꯥꯔꯁꯨ ꯑꯁ ꯄꯨꯛꯇꯨ ꯄꯨꯛ ꯊꯜꯂꯁꯨ ꯊꯝꯗ꯭ꯔꯁꯨ ꯗꯨꯝ ꯆꯥꯅꯤꯡꯉꯒ ꯂꯩꯌꯦ ꯆꯤꯟꯗꯤ
ꯑꯗꯨꯕꯨꯗꯤ ꯑꯗꯨꯅꯦ ꯗꯣ ꯆꯥꯛ ꯆꯥꯗꯔꯗꯤ ꯄꯨꯛ ꯊꯜꯂꯁꯨ ꯆꯥꯛ ꯆꯥꯗꯔꯗꯤ ꯄꯦꯟꯗꯦꯗ
ꯄꯦꯟꯗꯦ ꯍꯣꯏ ꯃꯤ ꯔꯣꯇꯤꯅ ꯄꯨꯛ ꯊꯜꯂꯤꯗꯣ ꯀꯃꯥꯏ ꯇꯧꯖꯥꯠꯅꯣ
ꯑꯗꯨꯅꯦ ꯑꯩꯅ ꯑꯩꯁꯨ ꯈꯜꯂꯤꯖꯦ ꯑꯩꯗꯤ ꯊꯟꯗꯦ ꯑꯩꯗꯤ ꯊꯟꯕ ꯉꯝꯃꯣꯏ ꯊꯜꯂꯁꯨ ꯀꯣ ꯆꯥꯛꯇꯣ ꯆꯪꯗ꯭ꯔꯗꯤꯀꯣ ꯆꯥꯛ ꯑꯥ ꯈꯤꯇꯪ ꯐꯥꯎ ꯆꯥꯛ ꯆꯥꯛ ꯆꯥꯗꯔꯗꯤ ꯑꯁ ꯄꯦꯟ